ꯇꯥꯕ꯭ꯔꯥ ꯎꯝ ꯉꯁꯥꯏꯁꯦ ꯀꯣꯜꯗꯤ ꯆꯠꯄ ꯀꯩꯅꯣ ꯇꯧ ꯑ ꯃ ꯈꯣꯟ ꯃꯋꯥ ꯑꯃ ꯇꯥꯗꯕꯤꯗ ꯂꯩꯕ
ꯑꯗꯨꯃꯥꯏꯅ ꯍꯦꯛ ꯇꯧꯕꯁꯨ ꯌꯥꯎꯕꯅꯦ
ꯑꯗꯣ ꯉꯁꯤꯁꯦ ꯀꯣꯜ ꯇꯧꯕ ꯈꯨꯗꯤꯡꯒꯤꯀꯣ ꯃꯤꯅꯤꯠ ꯃꯉꯥ ꯇꯠꯂꯦ ꯑꯩ ꯒ꯭ꯌꯥꯟ ꯇꯥ
ꯑꯗꯣ ꯅꯪꯒꯤꯁꯦ ꯌꯥꯝ ꯁꯧꯔꯤꯖꯦ ꯀꯩꯒꯤꯅꯣ
ꯁꯧꯕ꯭ꯔꯣ
ꯎꯝ ꯏꯌꯔꯄꯤꯁ ꯍꯥꯞꯄ꯭ꯔꯣ
ꯁꯧꯔꯤꯕꯣ
ꯈꯔ ꯁꯧꯕꯩ ꯇꯥꯏꯞꯇ ꯇꯧꯕ
ꯍꯧꯖꯤꯛ ꯍꯧꯖꯤꯛꯁꯨ ꯑꯗꯨꯝ ꯍꯧꯖꯤꯛꯁꯨ ꯑꯗꯨꯝ ꯁꯧꯔꯤꯕ ꯍꯥꯏꯁꯤꯕ
ꯎꯝ ꯀ ꯍꯥꯞꯄ ꯍꯥꯞꯇꯕ꯭ꯔꯣ
ꯍꯜꯂꯣ
ꯏꯌꯔ ꯄꯤꯁ ꯍꯥꯞꯄ꯭ꯔꯕ
ꯀꯩ ꯍꯥꯏꯕ
ꯀꯩ ꯁꯥ
ꯏꯌꯔ ꯄꯤꯁ ꯍꯥꯞꯄ꯭ꯔꯥ ꯍꯥꯏꯕ
ꯉꯁꯥꯏ ꯋꯥꯏ ꯍꯥꯄꯐꯝ ꯉꯥꯁꯥꯏꯋꯥꯏ ꯍꯥꯞꯄꯤ ꯑꯃꯨꯛ ꯂꯧꯊꯣꯛꯑꯦ ꯊꯣꯛꯑꯁꯨ ꯑꯗꯨꯝ ꯁꯧꯋꯦ ꯍꯥꯏꯗꯨꯗꯤ ꯍꯧꯖꯤ
ꯑ ꯈꯪꯗꯦ ꯍꯥꯞꯈꯤꯕꯗꯩ ꯁꯧꯒꯤꯕꯗꯨꯅꯔꯛ ꯀꯩꯅꯣ ꯈꯪꯗꯦ ꯅꯣꯡ ꯆꯨꯕ꯭ꯔꯣ
ꯁꯨꯏꯌꯦ
ꯑꯣ ꯅꯣꯡꯃ ꯈꯣꯟ ꯑꯣꯏ ꯃꯥꯜꯂꯦꯍꯦ ꯑꯗꯨꯗꯤ ꯁꯤ ꯇꯥꯔꯦ ꯑꯩꯗꯤ
ꯅꯣꯡꯅꯦ ꯑꯗꯨꯕꯗꯤ
ꯍꯣꯟꯅꯦ ꯅꯣꯡ ꯃꯈꯣꯟ ꯑꯗꯨꯅ ꯑꯩꯅ ꯁꯧꯕꯣꯏ ꯅꯤꯡꯕ ꯍꯟꯗꯛꯁꯦ ꯕꯣꯟꯁꯦ ꯀꯩꯅꯣ ꯇꯧꯋꯦ ꯍꯥꯏꯕ ꯀꯥꯗꯧ ꯀꯥꯗꯧ ꯃꯥꯟꯕꯈꯩ ꯂꯣꯏ ꯂꯩꯍꯧꯔꯦ ꯍꯥꯏꯕ ꯌꯥꯝ ꯅꯨꯡꯉꯥꯏꯇꯦ ꯍꯥꯏꯕ ꯑꯩꯅ ꯍꯧꯖꯤꯛ ꯀꯥꯍꯟꯅꯤꯡꯕ ꯇꯤꯝ ꯑꯃꯈꯛ ꯂꯩꯔꯤꯕ ꯏꯁꯄꯦꯟ ꯀ ꯐ꯭ꯔꯥꯟꯁ ꯀ ꯁꯤ ꯑꯅꯤꯁꯤ ꯃꯨꯛ ꯂꯩꯍꯧꯗꯣꯏꯔꯕ ꯅꯪꯗꯤ ꯀꯅꯥꯗ ꯀꯥꯍꯟꯅꯤꯡꯉꯦ
ꯑ ꯈꯪꯗꯦꯗ ꯑꯃ ꯍꯦꯛꯇ ꯀꯥꯖꯁꯅꯨꯗ ꯑ ꯑꯩ ꯀꯣꯛ ꯆꯪꯗꯦꯗ ꯍꯧꯖꯤꯛ ꯑꯗꯨꯏ ꯀꯣꯛꯇ ꯃꯣꯏꯅ ꯀꯥꯕꯗ ꯑꯩꯉꯣꯟꯗ ꯇꯣꯡꯖꯗꯧꯁꯨ ꯂꯩꯇꯦ ꯠꯇꯦ ꯃꯣꯏꯅ ꯄꯣꯕꯗ ꯑꯩꯉꯣꯟꯗ ꯃꯥꯡꯖꯗꯧꯁꯨ ꯂꯩꯇꯦ ꯑꯗꯨꯅ ꯀꯣꯛꯇ ꯑꯗꯨꯒꯨꯝꯕ ꯆꯪꯗꯦꯗ ꯑꯗꯨꯅ ꯃꯣꯏ ꯁꯥꯟꯅꯐꯝ ꯊꯣꯛꯄ ꯁꯥꯟꯅꯖꯅꯤ ꯑ ꯂꯩꯇꯦꯗ ꯑꯗꯨꯒꯨꯝꯕ ꯑꯩꯉꯣꯟꯗ ꯍꯧꯖꯤꯛ ꯑꯝꯇ
ꯑꯩ ꯉꯁꯤ ꯑꯥꯔꯖꯦꯟꯇꯤꯅꯥ ꯄꯣꯗꯣꯏꯔꯥ ꯈꯜꯂꯤꯅꯦ ꯋꯥꯈꯜ ꯌꯥꯝ ꯅꯨꯡꯉꯥꯏꯇ꯭ꯔꯤꯕ ꯉꯔꯥꯡ ꯄꯣꯔꯇꯨꯒꯜ ꯀꯣ ꯄꯣ ꯄꯣꯔꯦ ꯅꯍꯥꯟ ꯕ꯭ꯔꯥꯖꯤꯜ ꯄꯣꯔꯦ ꯉꯁꯤ ꯑꯔꯖꯦꯟꯇꯤꯅꯥ ꯇꯥꯏ ꯉꯁꯤ ꯑꯔꯖꯦꯟꯇꯤꯅꯥ ꯄꯣꯗꯣꯏꯔꯁꯤꯅ ꯑꯩ ꯋꯥꯈꯟꯖꯦ ꯈꯜꯂꯤꯁꯦ
ꯪꯪꯈꯪꯗꯦ ꯈꯪꯗꯦ ꯈꯪꯗꯦ ꯑꯗꯨꯒꯨꯝꯕꯒꯤ ꯋꯥꯔꯤ ꯑꯩ ꯀꯔꯤꯝ ꯈꯪꯗ꯭ꯔꯦ ꯑꯗꯣ ꯀꯔꯤꯒꯦ
ꯑꯗꯣ
ꯍꯧꯖꯤꯛꯁꯦ
ꯑꯃꯥꯥꯖꯣꯟ ꯀꯔꯤ ꯀꯔꯥ ꯑꯗ ꯄꯣꯠ ꯀꯛꯄꯁꯦ ꯌꯥꯗꯕ꯭ꯔꯥ ꯑꯝꯇ
ꯑꯗꯣ ꯌꯥꯗ꯭ꯔꯤꯕ ꯃꯥꯜꯂꯤꯗ ꯅꯪ ꯇ꯭ꯔꯥꯏ ꯇꯧꯔꯕꯣ
ꯃꯣꯏꯁꯦ ꯌꯥꯗꯕ ꯃꯥꯜꯂꯦꯕ ꯑꯝ ꯍꯥꯟꯅꯗꯤ ꯊꯥꯏꯅ ꯑꯃꯗꯤ ꯌꯥꯔꯨꯗ꯭ꯔꯦꯗꯅꯀꯣ ꯌꯥꯔꯨꯗ꯭ꯔꯕ ꯃꯇꯨꯡꯗ ꯑꯃꯨꯛ ꯃꯔꯛ ꯑꯃ ꯌꯥꯔꯨꯔꯕꯅꯦꯕ ꯆꯌꯣꯜ ꯑꯃ ꯑꯅꯤꯃꯨꯛꯀꯤ ꯃꯃꯥꯡꯗ ꯑꯃꯨꯛ ꯌꯥꯔꯕꯅꯦꯕ ꯌꯥꯕꯗꯩ ꯛꯩꯅ ꯈꯜꯂꯤꯁꯤꯅꯦ ꯑꯣ ꯑꯗꯨꯝ ꯌꯥꯔ ꯑꯥ ꯌꯥꯔꯕ ꯃꯥꯜꯂꯦꯅ ꯈꯜꯂꯒ ꯑꯩꯗꯣ ꯉꯁꯤꯗꯣ ꯌꯦꯡꯉꯨꯄꯅꯦꯕ ꯑꯗꯨꯗ ꯑꯃꯨꯛ ꯌꯥꯔꯝꯗꯕ ꯋꯥꯅꯤꯗ ꯃꯤꯟꯇ꯭ꯔꯁꯨ ꯌꯥꯗꯦ ꯐ꯭ꯂꯤꯞꯀꯥꯔꯠꯁꯨ ꯌꯥꯗꯦ ꯑꯥꯃꯥꯖꯣꯟꯁꯨ ꯌꯥꯗꯦꯕ ꯁꯤꯁꯦ
ꯑꯣ ꯑꯗꯨꯅꯦ ꯑꯩꯁꯨ ꯄꯣꯠ ꯀꯛꯄꯁꯦ ꯌꯥꯗꯗꯅ ꯑꯝꯇ ꯀꯛꯇ ꯂꯩꯔꯦ ꯍꯥꯏꯕ ꯑꯣ ꯏꯔꯥꯡ ꯂꯩꯕꯗꯨꯅ ꯑꯣꯏꯔꯝꯗꯣꯏ ꯃꯥꯜꯂꯦ ꯆ ꯀ꯭ꯔꯤꯝꯒ ꯀꯛꯄꯒꯁꯦ ꯑꯝꯇ ꯌꯧꯔꯛꯇꯦ
ꯇꯧꯕꯗ
ꯕ꯭ꯂꯣꯀꯦꯠ ꯕ꯭ꯂꯣꯀꯦꯠ ꯂꯩꯕꯗꯣ ꯑꯗꯨꯅ ꯒꯥꯔꯤ ꯑꯝꯕꯧ ꯆꯠꯄ ꯌꯥꯗꯕꯗꯣ ꯑꯗꯨꯒꯤꯁꯨ ꯃꯥꯜꯂꯦ
ꯑꯗꯨ ꯃꯣꯏ ꯃꯊꯛꯇꯗꯤ ꯄꯨꯔꯛꯇꯕ꯭ꯔꯥꯕ ꯎꯝ
ꯃꯈꯥꯗ ꯄꯨꯔꯛꯄ ꯃꯥꯜꯂꯤꯗ ꯃꯣꯏꯁꯦ
ꯑꯗꯨꯗꯤ ꯌꯥꯝ ꯀꯨꯏ ꯆꯪꯉꯅꯤꯀꯣ
ꯇꯧꯔꯛꯏꯁꯤ ꯀꯥꯏꯗꯒꯤ ꯄꯣꯠ ꯑꯞꯇ ꯁꯨꯃꯥꯏꯅ ꯄꯨꯁꯜ ꯅꯤꯌꯥꯗ꯭ꯔꯗꯤ ꯕꯦꯔꯥ ꯀꯥꯔꯦ
ꯑꯗꯨꯅꯤ
ꯑꯗꯨꯒꯅꯦ
ꯎꯝ
ꯍꯧꯖꯤꯛꯁꯤꯕꯨ ꯑꯉꯥꯡꯁꯤꯡꯁꯦ ꯅꯥꯅꯕ ꯃꯇꯝ ꯑꯣꯏꯕ꯭ꯔꯣ ꯀꯩꯅꯣ ꯑꯝ ꯍꯧꯖꯤꯛꯁꯦ ꯑꯩꯒꯤ ꯀ꯭ꯂꯥꯁꯇ ꯌꯥꯎꯕ ꯑꯉꯥꯡ ꯑꯃ ꯉꯁꯤꯁꯦ ꯃꯦꯁꯦꯁ ꯊꯥꯔꯛꯄ ꯃꯥꯗꯣ ꯀꯩꯅꯣ ꯇꯧꯔꯦ ꯆꯤꯛꯀꯟ ꯄꯣꯛꯁ ꯅꯥꯔꯦ ꯆꯤꯛꯀꯟ ꯄꯣꯛꯁ ꯅꯥꯕꯗꯒꯤ ꯒꯤ ꯃꯥꯗꯣ ꯆꯌꯣꯜ ꯑꯃꯗ ꯗꯣꯛꯇꯔꯅ ꯄꯣꯊꯥꯎ ꯍꯥꯏ ꯍꯥꯏꯌꯦ ꯑꯗꯨꯗꯨꯅ ꯆꯌꯣꯜ ꯑꯃꯗꯤ ꯄꯣꯊꯥꯒꯅ ꯂꯤꯞ ꯏꯔꯒ ꯊꯥꯔꯛꯏꯕ ꯃꯦꯁꯦꯖꯁꯦ ꯃꯄꯥꯒꯤ ꯁꯥꯏꯟ ꯇꯧꯔꯒ ꯗꯣꯛꯇꯔꯒꯤ ꯆꯦꯒ ꯌꯥꯎꯔꯒ ꯑꯗꯨ ꯆꯞ ꯃꯥꯟꯅꯕ ꯀꯦꯁꯇ ꯎꯝ ꯃꯥ ꯑꯗꯨꯒꯤ ꯃꯃꯥꯡꯗ
ꯎꯝ
ꯑꯩꯒꯤ ꯑꯉꯥꯡ ꯑꯃ ꯍꯧꯖꯤꯛꯐꯥꯎ ꯂꯥꯛꯇ꯭ꯔꯤꯕꯀꯣ ꯑꯉꯥꯡ ꯑꯃ ꯑꯗꯨꯒꯤ ꯑꯉꯥꯡꯗꯨꯁꯨ ꯆꯤꯀꯟ ꯄꯣꯛꯁ ꯅꯥꯕꯩꯅꯤꯅꯦ ꯑꯩꯉꯣꯟ ꯃꯦꯁꯦꯁ ꯊꯥꯔꯛꯝꯃꯕꯅꯦꯕ ꯃꯦꯁꯦꯖ ꯊꯥꯔꯛꯝꯃꯕꯅꯦꯕ ꯃꯇꯝ ꯈꯔ ꯆꯤꯛꯀꯟ ꯄꯣꯛꯁ ꯅꯥ ꯐꯗ꯭ꯔꯤꯐꯥꯎꯗꯤ ꯂꯦꯞꯄꯒꯦ ꯇꯤꯀꯦꯟ ꯑꯗꯨꯒꯤ ꯊꯥꯔꯛꯑꯝꯕꯅꯦꯕ ꯑꯗꯨꯁꯨ ꯂꯥꯛꯇ꯭ꯔꯤ ꯑꯗꯨꯒ ꯉꯁꯤ ꯒꯤ ꯑꯃꯃꯨꯛ ꯊꯥꯔꯛꯑꯦ ꯑꯗꯨꯒ ꯑꯇꯣꯞꯄ ꯀ꯭ꯂꯥꯁꯀꯤ ꯀ꯭ꯂꯥꯁ ꯇꯦꯟ ꯑꯩꯅ ꯆꯪꯉꯤꯁꯤꯅ ꯇꯦꯟ ꯑꯦꯒꯤꯅꯦꯕꯀꯣ ꯑꯗꯣ ꯀ꯭ꯂꯥꯁ ꯇꯦꯟ ꯕꯤꯒꯤ ꯑꯃꯁꯨ ꯂꯤꯞ ꯂꯧꯕꯒꯤꯗ ꯃꯦꯁꯦꯁꯁꯦ ꯒ꯭ꯔꯨꯞꯁꯤꯗ ꯊꯥꯔꯛꯑꯦ ꯑꯦꯕ ꯃꯥꯁꯨ ꯆꯤꯀꯟ ꯄꯣꯛꯁꯅꯦꯕ ꯑꯗꯨꯗꯨꯅ ꯀꯩꯅꯣ ꯆꯤꯛꯀꯟ ꯄꯣꯛꯁ ꯄꯥꯛꯇꯛꯅꯅ ꯅꯥꯈꯠꯂꯛꯑꯕꯖꯥꯠ
ꯑꯗꯣ ꯁ꯭ꯀꯨꯜ ꯑꯃꯠꯇꯗ ꯑꯣꯏꯕꯗꯨ ꯇꯧꯋꯤꯖꯥꯠꯂꯣ ꯂꯧꯅꯔꯤ ꯑꯣꯏꯔꯝꯅꯤ ꯗꯨꯘꯤ ꯎꯝ ꯁꯤꯒꯨꯝꯕ ꯀꯃꯥꯏꯅ ꯇꯧꯒꯦ ꯁꯤ ꯑꯅꯥꯕꯁꯦ ꯐꯣꯛ ꯐꯣꯛꯄꯣꯛ ꯈꯥꯏꯕꯗꯨꯔꯣ
ꯑꯗꯨ ꯃꯥꯜ ꯑꯗꯨꯔ ꯈꯪꯗꯦ ꯑꯥ ꯀꯗꯥꯏꯗꯅꯣ ꯉꯁꯥꯏ ꯊꯥꯔꯛꯑꯝꯕꯗꯨꯕꯣ ꯑꯗꯨ ꯍꯦꯁ ꯕꯤꯟ ꯗꯗꯥꯏꯒꯅꯣꯁ ꯋꯤꯠ ꯆꯤꯀꯟ ꯄꯣꯛꯁ ꯍꯥꯏꯔꯦ ꯀꯣ ꯋꯤꯜ ꯅꯣꯠ ꯕꯤ ꯑꯦꯕꯜ ꯇꯨ ꯀꯝ ꯇꯨ ꯁ꯭ꯀꯨꯜ ꯐꯣꯔ ꯁꯝ ꯗꯦꯖ ꯇꯤꯜ ꯔꯤꯀꯕꯔꯤ ꯍꯥꯏꯔꯦ ꯑꯗꯨꯒ ꯑꯩꯉꯣꯟꯗ ꯃꯣꯏꯅ ꯂꯤꯞ ꯏꯔꯒ ꯊꯥꯔꯛꯄꯁꯤꯗꯩꯁꯤꯗ ꯌꯥꯎꯔꯤꯕ ꯗꯣꯛꯇꯔ ꯀꯤ ꯆꯦꯁꯤꯗ ꯍꯥꯏꯔꯤꯁꯦ ꯑꯥ ꯗꯥꯏꯒꯣ꯭ꯅꯁ ꯋꯤꯠ ꯕꯦꯔꯤ ꯁꯦꯂꯥ ꯍꯥꯏꯌꯦꯕꯀꯣ ꯕꯦꯔꯤ ꯁꯦꯂꯥꯥ ꯍꯥꯏꯁꯦ ꯆꯤꯛꯀꯟ ꯄꯣꯛꯁꯤ ꯑꯣꯏꯕ ꯃꯥꯜꯂꯦꯕ ꯃꯣꯏꯅ ꯕꯦꯔꯤ ꯁꯦꯂꯥꯁꯤ
ꯎꯝ
ꯑꯥ ꯕꯦꯔꯤ ꯁꯦꯔꯥ ꯖꯤ ꯆꯤꯛꯀꯟ ꯄꯣꯛꯣꯛꯁꯅꯦ ꯍꯥꯏ ꯑꯗꯨꯅ ꯁꯤꯗꯥ ꯍꯥꯏꯔꯤꯁꯦ
ꯇꯦꯟꯇꯤꯌꯣꯛ ꯏꯁꯤꯡ ꯌꯥꯝꯊꯣꯛꯎ ꯅꯨꯃꯤꯠ ꯇꯔꯦꯠꯅꯤ ꯃꯤ ꯑꯃꯗ ꯄꯨꯟꯗꯅ ꯂꯩꯌꯨ ꯍꯥꯏꯅꯦꯕ ꯑꯥꯏꯁꯣꯂꯦꯁꯟ ꯐꯣꯔ ꯁꯕꯦꯟ ꯗꯦꯖ ꯍꯥꯏꯁꯦ
ꯑꯗꯨꯅꯦ ꯑꯩꯅ ꯍꯥꯏꯁꯦ ꯃꯤ ꯄꯨꯟꯕ ꯌꯥꯗꯕꯅꯦꯕ ꯂꯧꯅꯕꯅꯦꯕ
ꯑꯗꯨ ꯑꯗꯨꯅꯤ ꯑꯩ ꯈꯪꯗꯦꯅꯦ ꯁꯤꯕꯨ ꯍꯌꯦꯡ ꯑꯩꯁꯦ ꯄ꯭ꯔꯤꯟꯁꯤꯄꯥꯜꯗ ꯆꯪꯉꯒ ꯁꯥꯔ ꯁꯨꯃꯥꯏꯅ ꯊꯥꯔꯛꯑꯦ ꯑꯗꯣ ꯑꯉꯥꯡꯁꯦ ꯁꯤꯒꯨꯝꯕ ꯂꯩꯕ ꯃꯥꯜꯂꯦ ꯈꯔ ꯆꯦꯛꯁꯤꯜꯍꯧꯕ ꯐꯒꯗ꯭ꯔꯥ ꯁ꯭ꯀꯨꯜꯁꯦ ꯍꯥꯏꯍꯧꯕꯅ ꯐꯗ꯭ꯔꯥ ꯅꯠꯇ꯭ꯔꯒꯅ
ꯍꯥꯐꯦꯠꯇꯤ ꯍꯥꯏꯌꯣ ꯍꯥꯐꯦꯠ ꯍꯥꯐꯤꯠꯇꯤ ꯍꯥꯏꯌꯣ
ꯍꯥꯏꯕꯗꯤ ꯀꯩꯝ ꯀꯥꯏꯗꯦꯅ ꯃꯥꯡꯖꯕ ꯂꯩꯇꯦꯅ ꯍꯥꯏꯍꯧꯕꯅꯗꯤ ꯐꯩ ꯑꯗꯨꯗ ꯃꯣꯏꯅ ꯀꯩꯗꯧꯕ ꯈꯣꯠꯄ ꯍꯥꯏꯗꯤ ꯅꯪꯅ ꯀꯦꯞꯇꯦꯟ ꯀ꯭ꯂꯥꯁ ꯀꯦꯞꯇꯦꯟ ꯍꯥꯏꯗꯧꯔꯦ ꯑꯩꯁꯦ ꯀ꯭ꯂꯥꯁꯀꯤ ꯇꯤꯆꯔ ꯑꯣꯏꯔꯤ ꯅꯠꯇ꯭ꯔꯣ
ꯃꯥꯅꯦ ꯀ꯭ꯂꯥꯁ ꯇꯤꯆꯔꯅꯦ ꯁꯤꯗ ꯑꯉꯥꯡ ꯑꯅꯤꯗꯤ ꯁꯨꯃꯥꯏꯅ ꯇꯧꯔꯦ
ꯎꯝ ꯑꯗꯨ ꯑꯣꯏ ꯇꯔꯗꯤ ꯃꯣꯏꯗ ꯏꯟꯐꯣꯔꯃꯦꯁꯟ ꯑꯃ ꯄꯤꯔꯒ ꯑ ꯥ ꯀꯩ ꯂꯩꯒꯦ ꯍꯥꯏꯕꯗꯣ ꯍꯥꯏꯗꯤ ꯃꯣꯏ ꯂꯦꯞꯍꯜꯂꯒ ꯑꯇꯣꯞꯄ ꯑꯉꯥꯡ ꯌꯥꯎꯗ꯭ꯔꯒꯗꯤ ꯀꯩꯁꯨ ꯀꯥꯏꯗꯦ ꯍꯥꯏꯕ ꯑꯃ ꯅꯠꯇ꯭ꯔꯒꯅ ꯑꯇꯣꯞꯄ ꯑꯉꯥꯡ ꯑꯉꯥꯡꯗ ꯌꯥꯎꯕ꯭ꯔꯥ ꯍꯥꯏꯕꯒꯤ ꯍꯥꯏꯐꯦꯠ ꯌꯦꯡꯊꯣꯛꯄ ꯑꯃ
ꯍꯧꯖꯤꯛ ꯑꯉꯥꯡꯁꯤꯁꯨ ꯖꯨꯟꯒꯤ ꯖꯨꯟꯒꯤ ꯇꯥꯡ ꯀꯨꯟꯍꯨꯝꯗꯣꯏꯁꯤ ꯀꯨꯏꯔꯗ꯭ꯔꯥ
ꯑꯥ
ꯍꯧꯖꯤꯛ ꯇꯥꯡ ꯇꯔꯦꯠ ꯀꯨꯟꯍꯨꯝꯗꯣꯏ ꯌꯥꯝ ꯊꯤꯅ ꯀꯨꯏꯔꯦ ꯌꯥꯝ ꯊꯤꯅ ꯀꯨꯏꯔꯦ ꯁꯤ ꯂꯥꯛꯇ꯭ꯔꯤ ꯇ꯭ꯔꯤꯕ ꯍꯧꯖꯤꯛ ꯐꯥꯎꯕ ꯀꯨꯟꯍꯨꯝꯗꯣꯏ ꯀꯨꯟ ꯃꯔꯤ ꯀꯨꯟꯃꯉꯥ ꯀꯨꯟ ꯇꯔꯨꯛ ꯀꯨꯟ ꯇꯔꯨꯠ ꯀꯨꯟꯅꯤꯄꯥꯟ ꯀꯨꯟ ꯃꯥꯄꯟ ꯀꯨꯊ꯭ꯔꯥ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯌꯦꯡꯉꯨꯗꯅ ꯅꯨꯃꯤꯠ ꯇꯔꯥꯃꯔꯤꯅꯤ ꯆꯌꯣꯜ ꯑꯅꯤ ꯐꯥꯔꯦ
ꯑꯉꯥꯡ ꯁꯦ
ꯑꯗꯨꯅꯤ ꯇꯧꯔꯤꯁꯦ ꯁꯨꯃꯥꯏꯅ ꯇꯧꯔꯕ ꯖꯥꯠꯂꯥ ꯑꯗꯨꯅꯤ ꯑꯩꯅ ꯆꯤꯡꯅꯔꯤꯁꯤ ꯀꯩꯗꯧꯔꯕ ꯖꯥꯠꯅꯣꯅ
ꯍꯌꯦꯡ ꯆꯠꯇꯣꯏ ꯅꯠꯇ꯭ꯔꯣ
ꯑꯣ ꯃꯥꯁꯦ ꯉꯥꯏꯈꯣ ꯃꯥꯁꯦ ꯉꯁꯤꯗꯒꯤ ꯂꯥꯛꯄ ꯃꯥ ꯑꯣ ꯅꯨꯃꯤꯠ ꯉꯔꯥꯡꯗꯒꯤ ꯂꯥꯛꯄ ꯃꯥꯜꯂꯦ ꯑꯩꯅ ꯌꯥꯎꯍꯧꯗꯕ ꯑꯦꯞꯁꯦꯟꯒꯤ ꯂꯤꯁꯇ ꯌꯥꯎꯔꯝꯗ꯭ꯔꯦ ꯃꯥꯁꯦ ꯑꯩ ꯉꯔꯥꯡꯗꯒꯩ ꯂꯥꯛꯑꯝꯃꯅꯤ ꯅꯣꯡ ꯅꯤꯡꯊꯧꯀꯥꯕ ꯅꯨꯃꯤꯠꯇꯒꯤ
ꯅꯪꯗꯣ ꯁ꯭ꯀꯨꯜ ꯍꯌꯦꯡ ꯆꯠꯇꯣꯏꯅꯤꯅ ꯍꯌꯦꯡ ꯍꯥꯏꯐꯦꯠ ꯍꯥꯏꯔꯒ ꯌꯦꯡꯉꯣ
ꯃꯥꯒꯤ ꯂꯤꯞꯁꯦ ꯑꯩꯉꯣꯟꯗ ꯄꯤꯔꯛꯀꯅꯤꯕ ꯃꯥꯁꯦ ꯍꯌꯦꯡ ꯂꯤꯞꯁꯦ ꯄꯤꯔꯛꯄꯁꯤꯗꯩꯁꯤꯗ ꯍꯌꯦꯡꯗꯣ ꯑꯩ ꯍꯥꯏꯔꯒꯦ ꯄ꯭ꯔꯤꯟꯁꯤꯄꯥꯜ ꯂꯤꯞ ꯂꯤꯞꯇ ꯅꯨꯃꯤꯠ ꯇꯔꯥꯅꯤꯃꯨꯛ ꯃꯥꯏꯁꯦ ꯅꯨꯃꯤꯠ ꯇꯔꯥꯅꯤꯃꯨꯛ ꯃꯥ ꯄꯟꯅꯤꯃꯨꯛ ꯑꯣꯏꯔꯅꯤ ꯑꯗꯨꯅ ꯄ꯭ꯔꯤꯟꯁꯤꯄꯥꯜ ꯃꯅꯥꯛꯇ ꯆꯪꯉꯒ ꯁꯥꯏꯟ ꯇꯧꯍꯟꯗꯕ ꯌꯥꯔꯔꯣꯏꯕ ꯑꯗꯨꯅ ꯄ꯭ꯔꯤꯟꯁꯤꯄꯥꯜ ꯃꯅꯥꯛ ꯆꯪꯕꯗ ꯑꯩꯅ ꯍꯥꯏꯔꯒꯦ
ꯍꯣꯏ ꯑꯗꯨꯃꯥꯏꯅ ꯇꯧꯔꯣ ꯅꯠꯇ꯭ꯔꯗꯤ ꯑꯇꯣꯞꯄ ꯌꯥꯎꯔꯝꯃꯗꯤ ꯑꯃꯨꯛ ꯁꯤꯟꯗꯣꯛꯇꯣꯏꯅꯦ ꯍꯥꯏꯕ
ꯑꯗꯣ ꯑꯩꯈꯣꯏ ꯑꯩꯒꯤ ꯀ꯭ꯂꯥꯁꯁꯤ ꯈꯛꯇ ꯅꯠꯇꯦꯕ ꯀ꯭ꯂꯥꯁ ꯇꯦꯟ ꯀ꯭ꯂꯥꯁ ꯇꯦꯟꯒꯤ ꯁꯦꯛꯁꯟ ꯕꯤꯒꯤꯗꯁꯨ ꯍꯧꯖꯤꯛ ꯒ꯭ꯔꯨꯞꯁꯤꯗ ꯊꯥꯔꯛꯏꯕ ꯃꯦꯁꯦꯖꯁꯦ ꯌꯦꯡꯉꯣꯕꯀꯣ
ꯎꯝ
ꯉꯁꯤꯒꯤ ꯁꯤꯗꯩꯁꯤꯗ ꯑꯌꯨꯛ ꯁꯤꯗꯩꯁꯤꯗ ꯄꯨꯡ ꯇꯔꯨꯛꯇ ꯐꯤꯚꯔ ꯇꯧꯔꯦ ꯑꯉꯥꯡ ꯑꯃ ꯂꯥꯛꯑꯔꯣꯏ ꯍꯥꯏꯕ ꯃꯦ ꯁꯦꯁ ꯑꯃ ꯊꯥꯔꯛꯑꯦꯀꯣ ꯃꯗꯨꯒꯤ ꯃꯇꯨꯡꯗ ꯄꯦꯔꯦꯟꯁꯅ ꯊꯥꯔꯛꯏ ꯉꯥꯛꯇꯅꯤꯀꯣ ꯃꯊꯪꯗꯅ ꯑꯃꯨꯛ ꯀꯩ ꯍꯥꯏꯒꯦꯗ ꯃꯕꯨꯛ ꯅꯥꯔꯦ ꯅꯨꯄꯤ ꯃꯆꯥꯅꯤ ꯃꯕꯨꯛ ꯅꯥꯔꯦ ꯂꯥꯛꯑꯔꯣꯏ ꯍꯥꯏꯔꯦ ꯃꯊꯪꯁꯤꯁꯨ ꯃꯕꯨꯛ ꯅꯥꯔꯦ ꯂꯥꯛꯑꯔꯣꯏ ꯍꯥꯏꯔꯦ ꯃꯊꯪꯁꯤꯅ ꯐꯤꯚꯔ ꯇꯧꯔꯦ ꯂꯣꯛ ꯈꯨꯔꯦ ꯂꯥꯛꯑꯔꯣꯏ ꯍꯥꯏꯔꯦ ꯃꯤ ꯃꯉꯥ ꯃꯔꯤ ꯁꯨꯔꯛꯑꯦꯀꯣ ꯑꯗꯨꯒ ꯍꯧꯖꯤꯛ ꯈꯛꯇꯗ ꯑꯃꯨꯛꯅ ꯆꯤꯛꯀꯟ ꯄꯣꯛꯁ ꯅꯥꯔꯦꯅ ꯑꯃꯨꯛ ꯊꯥꯔꯛꯄꯅꯦꯕ ꯑꯁꯨꯃꯥꯏꯅ ꯑꯗꯣ ꯑꯉꯥꯡꯁꯤꯡꯁꯤ ꯂꯩ ꯁꯝꯅꯁ
ꯂꯥꯏꯅꯥꯗꯣ ꯃꯥꯟꯅꯔꯛꯏꯕ ꯍꯣꯏ ꯍꯣꯏ ꯍꯣꯏ ꯍꯣꯏ ꯃꯔꯤ ꯃꯔꯤ ꯑꯗꯨꯕꯨꯗꯤ ꯈꯪꯍꯜꯍꯧꯕꯗꯨꯅ ꯐꯩ ꯁ꯭ꯀꯨꯜꯒꯨꯝꯕꯁꯦ ꯌꯥꯝ ꯂꯧꯅꯕꯅꯦꯕ ꯍꯤꯛꯄꯤ ꯂꯩꯕꯐꯥꯎ ꯍꯦꯛ ꯂꯧꯅꯩ ꯀꯩꯗꯧꯔꯒꯦ ꯁ꯭ꯀꯨꯜꯁꯦ ꯃꯔꯤ ꯃꯔꯤ ꯃꯔꯤ ꯁꯟꯗꯣꯛꯑꯦ ꯍꯥꯏꯕ ꯍꯣꯏ ꯍꯣꯏ ꯍꯣꯏ ꯆꯥꯊꯣꯛꯎꯔꯣ ꯑꯩꯁꯨ ꯆꯥꯊꯣꯛꯑꯒꯦ ꯊꯝꯃꯣ ꯊꯝꯃꯣ